ꯍꯣꯏ ꯆꯦ
ꯑꯥ
ꯀꯩꯅꯣ ꯏꯆꯦ ꯍꯥꯏꯔꯒ ꯌꯥꯎꯔꯤꯗꯨꯕꯣ
ꯆꯥꯛ ꯆꯥꯔꯕꯣꯅꯪ
ꯀꯥꯏꯗꯒꯤ ꯆꯥꯛ ꯊꯣꯡꯕꯗꯤ ꯂꯣꯏꯔꯦ ꯈꯔ ꯋꯥꯠꯂꯤ ꯆꯥꯗ꯭ꯔꯤꯗ ꯅꯪꯗꯤꯦ
ꯑꯩ ꯆꯥꯗ꯭ꯔꯤ ꯀꯩ ꯏꯟꯖꯥꯡ ꯊꯣꯡꯒꯦ
ꯁꯦꯟꯌꯥꯡꯒꯁꯦ ꯊꯣꯡꯁ꯭ꯔꯦ ꯑꯩꯈꯣꯏ ꯃꯩ ꯂꯥꯛꯇꯦ ꯃꯩ ꯂꯥꯛꯇꯕꯗ ꯑꯩꯏ
ꯊꯣꯡꯒꯨꯝ ꯊꯣꯡꯗꯕꯒꯨꯝ ꯃꯩ ꯕꯦꯇꯔꯤꯁꯨ ꯌꯥꯎꯗꯦ ꯇ꯭ꯔꯤꯁꯨ ꯌꯥꯎꯗꯦ ꯑꯗꯨꯗ ꯑꯁ ꯅꯨꯡꯉꯥꯏꯇꯦ ꯃꯩ ꯂꯥꯛꯄꯗꯨꯒꯤ ꯑꯩ ꯉꯁꯥꯏ ꯋꯥꯀꯤꯡ ꯆꯞꯇꯅꯦꯕꯒꯣ ꯆꯠꯄꯗꯣ ꯑꯩ ꯕꯦꯇ꯭ꯔꯤ ꯆꯥꯔꯖꯤꯡ ꯇꯧꯔꯒ ꯆꯠꯄꯅꯦꯕ ꯑꯩ ꯆꯥꯔꯖꯤꯡ ꯇꯧꯕꯗꯣ ꯆꯪꯂꯝꯗꯕ ꯋꯥꯅꯤ ꯂꯨꯁ ꯑꯣꯏꯔꯦꯕꯒꯒ ꯇꯠ ꯇ꯭ꯋꯦꯟꯇꯤ ꯊꯝꯃꯝꯕꯗꯣ ꯍꯜꯂꯛꯑꯒ ꯇ꯭ꯋꯦꯟꯇꯤ ꯑꯗꯨꯃ ꯑꯃꯨꯛ ꯂꯩꯌꯦ ꯑꯗꯨ ꯑꯗꯨꯒ ꯍꯜꯂꯛ ꯉꯥꯏꯍꯥꯛ ꯆꯔꯖꯡ ꯇꯧꯔꯨꯔꯦ ꯑꯗꯨꯒ ꯃꯩ ꯃꯨꯠꯈ꯭ꯔꯦ
ꯍꯜꯂꯛꯑꯒ ꯍꯔꯥꯎꯕ꯭ꯔꯣ ꯕꯦꯇ꯭ꯔꯤ ꯌꯥꯎꯔꯝꯕꯒꯤ
ꯍ ꯁ ꯅꯪꯗꯤ ꯆꯥꯔꯕꯣ
ꯁꯥꯗꯔꯦ
ꯊꯅꯤ ꯀꯩꯒ
ꯆꯠꯠꯇꯅꯤ ꯇꯧꯒꯅ ꯂꯩꯔꯤ
ꯀꯩꯩ ꯀꯩ ꯃꯦꯠꯄꯅꯣ ꯎꯃꯣꯔꯣꯛ ꯏꯆꯝ ꯆꯝꯕ ꯀꯩ ꯅꯣꯗꯔꯥ
ꯍꯪꯖꯤꯡ ꯃꯦꯠꯇꯣꯏꯅꯦ
ꯍꯥꯥꯎꯗꯧꯔꯦꯀꯣ
ꯍꯥꯎꯕ꯭ꯔꯥ ꯍꯥꯎꯗꯕ꯭ꯔꯥ ꯈꯪꯗꯦ
ꯎꯝ
ꯌꯦꯠ ꯂꯩꯅꯤ
ꯊꯥꯡꯖꯦꯟ ꯈꯛꯇ ꯀꯩꯅꯣ ꯇꯧꯗꯣꯏꯔꯣ ꯑꯩ ꯏꯟꯖꯥꯡꯒꯩ ꯌꯥꯎꯗꯕ꯭ꯔꯣ
ꯏꯟꯁꯥꯡ ꯊꯣꯡꯕ ꯂꯣꯏꯔꯦ ꯉꯁꯥꯏ ꯍꯥꯏꯅ
ꯇꯂꯦꯡꯒꯥꯅꯥ ꯌꯥꯝ ꯍꯥꯎꯗꯕ ꯃꯥꯜꯂꯤꯀꯣ
ꯈꯃꯤꯟ ꯑꯈꯥꯕ ꯀꯩ ꯃꯅꯥꯅꯣ ꯍꯥꯏꯕ ꯍꯩꯇꯅꯦ
ꯍꯃꯦ ꯅꯈꯥꯕꯣ ꯁꯟ ꯏꯅꯦꯖꯣ ꯁꯤꯖꯟꯒ ꯅꯨꯡꯉꯥꯏꯇꯕꯅꯦ ꯁꯥꯕꯅꯦ ꯍꯥꯎꯗꯧ ꯃꯥꯜꯂꯦ
ꯁ ꯑꯁꯥ ꯑꯗꯨꯅꯗ ꯑꯗꯨꯅ ꯍꯥꯎꯅꯦ
ꯎꯝ ꯀꯩꯅꯣ ꯊꯕꯛ ꯇꯧꯋꯦ ꯇꯨꯃꯤꯟꯐꯝꯃꯗ ꯇꯥꯅꯤꯡꯈꯤꯕꯀꯣ
ꯊꯒꯦ ꯊ ꯊꯒꯦ
ꯎꯝ ꯀꯥꯏ ꯆꯂ ꯉꯁꯤꯗꯤꯦ ꯑꯩꯒ ꯏ ꯅꯨꯄꯥꯒ
ꯑꯗꯨꯕꯨ ꯑꯁ ꯀꯒꯥꯔꯤ ꯌꯥꯝꯐꯩ ꯐꯨꯅꯖ ꯭ꯔꯣ ꯅꯪꯒꯤꯁꯦ ꯃꯤ ꯁꯤꯠꯇꯕꯅ ꯌꯥꯎꯋꯤꯅꯦ ꯑꯁꯀꯦ ꯇꯕꯅꯦ
ꯁꯥꯎꯕꯤꯕꯩꯌꯥꯖꯤ
ꯃꯩꯂꯥ ꯄꯨ꯭ꯔꯅ ꯑꯣꯏꯗ ꯌꯥꯝ ꯐꯩꯗ ꯌꯥꯝ ꯐꯩꯀꯣ ꯑꯩꯈꯣꯏꯗꯤ ꯚꯤꯂꯦꯖ ꯂꯦꯚꯦꯜꯅꯤ ꯑꯗꯨꯏ ꯃꯩꯁꯦ ꯕꯦꯔꯥ ꯌꯥꯝ ꯀꯥꯏ ꯑꯩꯈꯣꯏ ꯂꯩꯀꯥꯏꯗ
ꯎꯝ ꯅꯣꯏ ꯂꯩꯀꯥꯏꯗꯤ ꯑꯗꯨꯃꯥꯏꯅ ꯇꯧꯒꯅꯤ ꯍꯣꯏ
ꯇꯅꯤ ꯅꯪ ꯕꯣꯔꯕꯦꯡꯒꯦ ꯌꯥꯎꯕ꯭ꯔꯣ
ꯌꯥꯗꯤ ꯑꯩꯈꯣꯏꯗꯤ ꯄꯋꯥꯔ ꯕꯦꯡ ꯌꯥꯎꯗ꯭ꯔꯁꯨ ꯌꯥ ꯅꯨꯡꯇꯤꯒꯤ ꯂꯥꯛꯄꯅꯦꯃꯤ
ꯌꯥꯝ ꯐꯩꯀ ꯑꯣꯏ ꯃ ꯑꯄ ꯌꯥꯔꯦ ꯃ ꯃꯂ ꯄꯔꯅꯦ ꯀꯣꯏ ꯂꯩꯕ ꯊ
ꯃꯩ ꯂꯥꯛꯇꯕꯁꯨ ꯅꯨꯡꯉꯥꯏꯇꯕꯅꯦ
ꯚꯦꯛꯇ꯭ꯔꯤ ꯌꯥꯎꯔꯗꯤ ꯅꯨꯡꯉꯥꯏ ꯕꯦꯛꯇꯔꯤ ꯌꯥꯎꯗꯕꯅꯦ ꯇꯥꯏꯃꯤꯡꯁꯤꯗ
ꯍ
ꯣ ꯑꯉꯗ ꯑꯣꯔꯌꯥꯅ
ꯑꯩꯕꯨꯣ ꯌꯦꯡꯕ ꯍꯥꯏꯩꯁꯦ ꯌꯦꯡ ꯌꯦꯡꯗꯦ ꯑꯩ ꯁꯃ ꯌꯥꯉ ꯌꯦꯗꯤ ꯇꯨꯝꯕꯅ ꯐꯥꯏ
ꯀꯔꯤ ꯍꯥꯏꯔꯤꯅꯣꯕꯣꯕ ꯍꯩꯗꯗꯤ
ꯗꯤꯒꯨꯝꯕ ꯌꯦꯡꯕꯔꯦ
ꯍꯥꯥ
ꯍꯥꯥ
ꯁꯥꯟꯅꯕꯗꯤ ꯍꯩꯕ꯭ꯔꯣ ꯑꯃꯨꯛ ꯌꯦꯡꯕ ꯍꯩꯇ꯭ꯔꯗꯤ
ꯁꯅꯕ ꯍꯩꯇꯦꯗ ꯍꯩꯇꯕꯒ ꯌꯦꯡꯗꯕꯩꯅꯦꯅꯦ
ꯖ ꯌꯦꯡꯕ ꯍꯥꯏꯕ ꯌꯥꯕꯅꯤ ꯀ ꯍꯅ
ꯑꯗꯨꯁꯨ ꯇꯟꯥꯟꯕ
ꯇꯨꯝꯕꯅ ꯐꯠꯇ꯭ꯔꯣ ꯍꯛꯆꯥꯡ ꯐꯕꯅ ꯐꯠꯇ꯭ꯔꯣ
ꯍ ꯉꯟꯅ ꯇꯨꯝꯃꯒ ꯍꯧꯒꯠꯄꯗꯨꯅ ꯌꯥꯝ ꯊꯦꯡꯅꯒ ꯍꯧꯒꯠꯄ ꯏ
ꯑꯁ ꯉꯇ ꯍꯧꯒꯂꯦ
ꯒꯤ ꯌꯥꯔ
ꯅꯃꯅꯦꯒ ꯍꯦꯅꯤ
ꯄꯨꯡ ꯀ ꯑꯂꯕꯒ ꯀꯦꯕꯥ
ꯐꯥꯏꯚ ꯊꯥꯔꯇꯤ
ꯑꯗꯨ ꯑꯗꯨꯗ ꯍꯧꯒ ꯀ ꯀꯩ ꯀꯩ ꯊꯕꯔ ꯌꯥꯝꯝꯒꯥꯟꯂꯅ
ꯑꯒꯒ ꯋꯥꯋꯀꯤꯡ ꯆꯠꯂꯤꯅꯦ ꯀꯩꯅꯣ
ꯆꯠꯀꯥꯏꯗ
ꯃꯦꯟ ꯔꯣꯗ
ꯀꯅꯥ ꯀꯅꯥ
ꯏ ꯊ ꯍꯗꯅꯦꯗ
ꯇꯥꯔ ꯅꯦꯁ ꯆ ꯃꯑꯣ ꯍꯗꯤ ꯇ ꯑꯣꯏꯔꯤꯦꯁ ꯆ
ꯑꯁꯦꯡꯕ ꯍꯥꯏꯕꯤꯔꯒ ꯊꯥꯖꯗꯅꯤ
ꯀꯅꯥꯅ ꯊꯖ ꯑꯗꯨ ꯅꯪ ꯋꯥꯗꯨꯣ ꯅꯪ ꯋꯥꯍꯥꯗꯨ ꯂꯧꯕ ꯌꯥꯕ ꯋꯥꯔꯣ
ꯅꯪ ꯊꯥꯖꯗꯣꯏꯅꯦ ꯀꯩꯅꯣ
ꯊꯥꯖꯗꯦ ꯊꯥꯖꯗꯦ ꯀꯥꯏꯗ ꯋꯥꯋꯥꯛꯀꯤꯡ ꯆꯌꯦ ꯑꯗꯦ ꯀꯤꯡ ꯆꯠꯊꯣꯛꯑꯗꯤ ꯐꯣꯇꯣꯒꯨꯝꯕ ꯊꯥꯔꯛꯑꯣ ꯍꯌꯦꯡ ꯑꯗꯨꯗꯤ ꯊꯥꯖꯕ ꯊꯥꯖꯕꯤꯒꯦ
ꯆꯠꯂꯝꯃꯅꯤ ꯅꯪ ꯀꯩ ꯄꯤꯗꯣꯏꯅꯣ
ꯁꯁꯂꯗꯤ ꯐꯔꯦ ꯍꯁꯥꯡ ꯐꯔꯦ ꯑꯗꯨꯗ ꯆꯠꯇꯕꯤꯗ ꯅꯪꯅ ꯆꯤꯟꯊꯤꯒ ꯂꯩꯕ꯭ꯔꯥꯅ ꯑꯩ
ꯑꯩ ꯆꯠꯄꯅꯦꯍꯦꯟꯅꯪ ꯈꯪꯗꯕ ꯑꯩꯅꯤ
ꯎ ꯊꯖꯦ ꯊꯖꯦ ꯆꯠꯄ ꯀꯩꯅꯣ ꯑꯌꯨꯛ ꯑꯦꯟꯖꯥꯡ ꯂꯧꯕ ꯀꯩꯅꯣꯗꯨꯔꯣ ꯍꯟꯖꯥꯡ ꯂꯩꯇ꯭ꯔ ꯀꯥꯟꯗ ꯆꯠꯊꯣꯛꯄꯗꯨꯔꯣ ꯍꯟꯖꯥꯡ ꯂꯩꯇ꯭ꯔ ꯀꯦꯗ ꯆꯠꯊꯗꯔꯕ ꯁ ꯑꯃꯔ ꯀꯥꯏꯅ
ꯑꯁꯦꯡꯕꯩꯅꯦ ꯅꯣꯏꯁꯨ ꯍꯌꯦꯡ ꯍꯧꯒꯠꯂꯒ ꯆꯠꯊꯣꯛꯑꯣ ꯍꯨꯏꯌꯥ ꯑꯃ ꯂꯩꯗꯤ
ꯍꯣꯏꯅꯦ ꯑꯗꯨꯕꯨꯗꯤ ꯑꯩ ꯈꯅꯤꯅꯦ ꯑꯩ ꯆꯠꯂꯤꯅꯦ ꯅꯪ ꯑꯩꯗꯤ ꯆꯠꯂꯦ ꯅꯪ ꯆꯠꯇꯕꯗ ꯊꯥꯖꯕ ꯋꯥꯠꯄꯩꯅꯤ
ꯀꯣꯝꯅ ꯆꯠꯂꯤꯅꯤꯅꯦ ꯋꯀꯤꯡ ꯑꯣꯏꯅ
ꯀꯅꯥ ꯀꯅꯥ ꯆꯠꯂꯅꯦ ꯅꯪ
ꯏ ꯊꯅ ꯆꯂꯅꯦ ꯃꯤ ꯀꯅꯥꯝꯅ ꯆꯦ
ꯑꯦ
ꯍꯛꯆꯥꯡ ꯐꯅꯕꯗꯨꯕꯨ ꯃꯤ ꯑꯃꯕꯨ ꯀꯧꯒꯦꯔꯣ
ꯍꯥꯏꯗꯤ ꯅꯨꯄꯤꯒꯤ ꯆꯠꯅꯕꯤ ꯎ ꯅꯃꯥꯟꯅꯕꯤꯁꯤꯡ ꯌꯥꯎꯗ꯭ꯔꯗꯤꯕ ꯑꯗꯨꯃꯥꯏꯅ ꯇꯧꯕ꯭ꯔꯥꯅ
ꯏꯁ ꯑꯗꯨꯃꯥꯏꯅ ꯇꯧꯔꯦ ꯑꯦꯔꯣꯕꯥꯠꯀꯨꯝꯕ ꯍꯥꯞꯄꯒ ꯏꯁꯩ ꯇꯥꯔꯒ ꯆꯠꯄ ꯅꯨꯡꯉꯥꯏꯕꯅꯦ ꯅꯣꯏ ꯍꯥꯏꯁꯨ ꯍꯌꯦꯡ ꯆꯠꯂꯣ ꯑꯌꯨꯛꯇ
ꯑꯦꯚꯗꯤ ꯌꯥꯎꯔꯦ ꯑꯩꯈꯣꯏ ꯑꯦꯔꯕ ꯂꯩꯕꯤꯕꯒꯤꯁꯨ
ꯑꯦꯜꯕꯥꯔꯠ ꯌꯥꯎꯗ꯭ꯔꯁꯨꯀꯣ ꯃꯣꯕꯥꯏꯜꯗ ꯃ꯭ꯌꯨꯖꯤꯛꯇ ꯑꯣꯟ ꯇꯧꯔꯒ
ꯑꯗꯨꯗꯤ ꯇꯥꯕ ꯅꯨꯡꯉꯥꯏꯇꯦ ꯃꯤ ꯃꯌꯥꯝ ꯇꯥꯔꯦꯗꯅ
ꯑꯗꯨꯁꯨ ꯅꯊꯟꯗ ꯇꯥꯅꯕ ꯅꯀꯣꯟꯅ ꯊꯝꯃꯒ ꯄꯥꯏꯔꯒ ꯆꯦꯟꯗꯕ
ꯀꯔꯤ ꯍꯥꯏꯟꯅꯁꯤꯕ ꯎ ꯐꯣꯟꯁ ꯑꯗꯨꯝ ꯊꯥꯡꯉꯒ ꯆꯠꯄ ꯇꯥꯔꯦꯅꯦ ꯑꯗꯨꯗꯤ ꯅꯥꯒꯦ ꯃꯄꯥꯗꯨꯗ ꯊꯝꯃꯒ ꯁꯤꯈ
ꯃꯤ ꯂꯣꯏ ꯇꯧꯅꯔꯤꯅꯤ ꯀꯩꯅꯣ ꯏꯄ ꯌꯥꯎꯗ꯭ꯔꯅꯤ ꯌꯥꯔ ꯀꯥꯟꯗꯪꯒ ꯍꯥꯞꯄ
ꯌꯥꯝ ꯂꯤꯡꯕꯗꯥꯏ ꯍꯦꯛꯇ ꯗ ꯈꯥꯟꯗ ꯈꯗ ꯋꯥꯀꯤꯡ ꯆꯠꯦ
ꯍꯌꯦꯡ ꯑꯩ ꯐꯗꯣ ꯊꯥꯔꯛꯀꯦꯗꯣ ꯌꯦꯡꯉꯣ ꯊꯥꯖꯗ꯭ꯔꯗꯤ
ꯍꯣꯏ ꯍꯣꯏ ꯊꯥꯕꯠꯇꯣꯛꯑꯕ ꯍꯟꯗ ꯀꯩꯀꯩ ꯊꯥꯕ ꯇꯧꯔꯤꯒꯦꯅ
ꯎ ꯊꯕꯛ ꯇꯧꯗꯦ ꯍꯟꯗꯛ ꯐ꯭ꯔꯤꯗ ꯂꯩꯑꯦ ꯆꯥꯕꯒ ꯇꯨꯝꯕꯒ
ꯀꯔꯤꯀꯔꯤ ꯊꯕ ꯊꯕꯛ ꯊꯤꯔꯤꯔꯣ ꯊꯤꯕ꯭ꯔꯥ
ꯀꯗꯦ ꯇꯨꯃꯤ ꯂ
ꯑꯁ ꯑꯗꯨꯗꯤ ꯀꯩꯗꯧ ꯃꯥꯟꯗ꯭ꯔꯦꯀꯣ
ꯑꯥꯅꯤꯅꯦꯀꯣ ꯃꯣꯊꯤ ꯋꯥꯔꯦꯝ ꯉꯥꯡꯉꯛꯀꯅꯨꯀꯣ
ꯍꯤꯔꯣꯅ ꯄꯦꯁꯥ ꯀꯟꯕꯅꯦ ꯁꯣꯗꯅ ꯊꯕꯛ ꯇꯧꯗꯦ ꯇꯟꯖꯥꯁꯤꯗꯤ ꯖꯗꯣ ꯗꯤ ꯇꯥꯟꯖꯥꯒꯤ ꯗꯤꯒ꯭ꯔꯤꯗ ꯅꯥꯏꯗꯤ ꯌꯥꯎꯦ
ꯑꯗꯨꯃꯥꯏꯅ ꯍꯥꯏꯒꯅꯨꯍꯦ
ꯅꯣꯏ ꯅꯣꯏ ꯈꯒ ꯎꯝ
ꯆꯠꯀꯗꯕ ꯇꯥꯟꯁꯦ ꯅꯪꯁꯨ ꯌꯥꯎꯔꯕꯅꯦ ꯀ
ꯌꯥ ꯍꯧꯖꯤꯦ
ꯁꯤꯅꯤꯌꯔ ꯁꯤꯅꯤꯔ ꯁꯤꯅꯤꯌꯔ ꯂꯩꯇ꯭ꯔꯦꯕ ꯏꯣꯩꯅ ꯁꯤꯅꯤꯌꯔ ꯑꯣꯏꯔꯦꯕ
ꯅꯣꯏꯒꯤ ꯇꯥꯡ ꯂꯩꯇꯦ ꯂꯩꯇꯦ ꯑꯅꯤ ꯑꯍꯨꯝꯕꯨꯗꯤ ꯂꯩ ꯑꯅꯤ ꯑꯍꯨꯝꯕꯨꯗꯤ ꯂꯩ ꯑꯗꯨꯗꯤ ꯅꯪ ꯇꯥꯔꯦ
ꯑꯩꯗꯤ ꯋꯥꯂꯤꯍꯦ
ꯎ ꯋꯥꯠꯂꯗꯤ ꯍꯥꯏꯀꯅꯤ ꯈꯨꯗꯛꯇ ꯄꯥꯅ ꯌꯥꯗ꯭ꯔꯗꯤ ꯑꯩꯅ ꯀꯩꯗꯧꯕ ꯉꯝꯝꯕꯅꯤ ꯅꯨꯄꯥꯅ ꯌꯥꯗ꯭ꯔꯗꯤ ꯅꯣꯏ ꯀꯩꯗꯧꯔꯤꯅꯤ
ꯅꯨꯄꯥꯅ
ꯅꯨꯄꯥꯒꯤ ꯃꯇꯨꯡꯨꯡ ꯏꯟꯕ ꯅꯨꯄꯥꯒꯤ ꯃꯇꯨꯡꯨꯡ ꯏꯟꯕꯧ ꯍꯥꯏꯗ ꯅꯣꯏꯗꯨꯅꯦ ꯅꯨꯄꯥꯅ ꯅꯣ ꯍꯥꯏꯔꯗꯤ ꯅꯣꯏ ꯀꯔꯤꯁꯨ ꯍꯥꯏꯕ ꯉꯝꯃꯣꯏꯕ
ꯑ ꯅꯨꯄꯥꯈꯣꯏꯁꯨ ꯅꯨꯄꯤꯅ ꯍꯥꯏꯕꯗꯣ ꯌꯥꯒꯗꯧꯅꯤ ꯀꯩꯅꯣ
ꯅꯣꯏ ꯅꯨꯄꯥ ꯃꯑꯣꯡꯗꯣ ꯌꯥꯗꯧ ꯃꯜꯗꯣ
ꯌꯥꯝ ꯎꯁꯤꯛꯇꯅꯦ ꯑꯗꯨꯗ ꯃꯥꯏ ꯉꯥꯡꯒꯅꯨꯅꯦ
ꯁꯋꯥꯏ ꯍꯟꯗꯛ ꯑꯃꯨꯛ ꯕꯣꯔ ꯑꯩꯁꯦ ꯁꯥꯟꯅꯨꯔꯕꯅꯤꯅꯀꯣ ꯋꯥꯒꯁꯦ ꯀꯟꯅ ꯉꯥꯡꯅꯤꯡꯗꯦ ꯑꯣꯣꯡ ꯈꯣꯡ ꯀꯁ ꯂꯣꯏ ꯃꯔ ꯀ ꯃꯁꯜꯒꯁꯦ ꯅꯣꯏ ꯊꯥꯔꯦ ꯍꯥꯏꯁꯤꯅꯦ
ꯃꯥ ꯂꯤꯁ ꯇꯧꯍꯜꯂꯣꯅ ꯅꯣꯏ ꯅꯪꯒꯤ ꯅꯅꯎ ꯅꯨꯄꯥꯗ
ꯃꯥꯁ ꯋꯥꯔꯅꯦ ꯅꯪ ꯅꯪ ꯑꯩꯈꯣꯏ ꯈꯔ ꯂꯩꯃꯤꯟꯅꯔꯦ ꯑꯗꯨꯗꯤ ꯅꯪꯉꯣꯟꯗ ꯇꯧꯍꯟꯕ ꯌꯥꯎꯕ
ꯑꯗꯨ ꯑꯗꯨꯗꯤ ꯋꯥꯔꯃꯤꯡꯔ ꯀꯩꯅ
ꯀꯔꯦꯅ ꯑꯗꯨ ꯑꯩ ꯃꯦꯅꯦꯖ ꯇꯧꯕꯤꯌꯣ ꯑꯗꯣꯁꯅꯣꯏ ꯍꯦꯔꯅꯃꯥꯟ ꯇꯜꯂꯅꯦ ꯑꯩ ꯇꯜꯂꯦ ꯍꯥꯏꯕꯅꯦ ꯅꯪꯒꯤꯗ
ꯑꯩ ꯃꯂꯖ ꯇꯧꯕ ꯍꯩꯇꯦ
ꯑꯩ ꯃꯂꯤꯁ ꯇꯛꯄ ꯇꯜꯂꯦ ꯍꯥꯏꯔꯦ ꯅꯪꯒꯤꯗ ꯏꯟꯗꯥꯏꯔꯦꯦꯛ ꯅ
ꯑꯦ ꯃꯤꯂꯣ ꯑꯇ ꯇꯧꯗ ꯃ ꯇꯧꯧꯕꯕ ꯍꯥꯏ
ꯌꯥꯔꯦ ꯌꯥꯔꯦ ꯄꯥꯛꯇꯦ